ꯇꯨꯝꯃꯣꯀꯣ
ꯑ ꯏꯇꯥꯎ ꯉꯁꯤꯗꯤ ꯆꯥꯛꯁꯦ ꯑꯩꯅ ꯊꯣꯡꯗ꯭ꯔꯦ ꯑꯩꯈꯣꯏ ꯏꯆꯦꯟ ꯑꯣꯏꯅ ꯊꯣꯡꯈ꯭ꯔꯦ ꯉꯁꯤꯗꯤ
ꯑꯣ ꯀꯔꯤ ꯃꯊꯦꯜ ꯇꯧꯔꯕ ꯉꯁꯤꯗꯤ
ꯑꯥ ꯉꯁꯤ ꯑꯩꯈꯣꯏ ꯏꯃꯥꯅ ꯉꯔꯥꯡ ꯕꯖ ꯆꯥꯔꯗꯒꯤ ꯍꯋꯥꯏ ꯊꯔꯥꯛ ꯃꯔꯨ ꯑꯈꯣꯛꯄꯗꯣ ꯑꯗꯨ ꯈꯔ ꯂꯩꯔꯛꯑꯦ ꯑꯗꯨꯗꯨꯒ ꯈꯥꯃꯦꯟ ꯑꯁꯤꯟꯕꯒ ꯑꯃ ꯆꯝꯊꯣꯡ ꯊꯣꯡꯖꯤꯜꯂꯦ ꯑꯗꯨꯗꯨꯒ ꯑꯩꯈꯣꯏꯒꯤ ꯎꯁꯣꯏꯗꯣ ꯑꯗꯨ ꯑꯃ ꯍꯋꯥꯏ ꯃꯪꯒꯜ ꯃꯡꯒꯟꯒ ꯀꯥꯡꯁꯨ ꯑꯃ ꯇꯧꯒꯗꯧꯔꯤ
ꯑꯗꯨꯗꯤ ꯑꯁ ꯑꯥꯍꯥꯎꯕ ꯑꯅꯖꯥꯡꯅꯤꯍꯦ
ꯍꯥꯎꯋꯦ ꯍꯥꯏꯗꯤ ꯑꯗꯨꯝ ꯆꯝꯃꯒꯁꯨ ꯑꯗꯨꯝ ꯑꯍꯥꯎꯕ ꯉꯥꯛꯇꯅꯤ ꯍꯥꯏꯇꯥꯔꯦ
ꯑꯗꯣ ꯉꯁꯤꯁꯤꯕꯨ ꯉꯁꯤꯗꯤ ꯁꯟꯗꯦ ꯑꯣꯏꯕꯅꯤꯅ ꯀꯩꯝꯇꯁꯨ ꯆꯠꯊꯣꯛꯑꯝꯃꯔꯣꯏ ꯑꯥ ꯁꯟꯗꯦ ꯅꯨꯃꯤꯠꯁꯤꯗꯤ ꯁꯨꯝ ꯃꯌꯥꯝꯒꯤ ꯆꯠꯅꯕꯤꯗ ꯐꯤꯁꯨ ꯐꯤꯖꯥꯝꯕ ꯊꯕꯛ ꯏꯪꯈꯥꯡ ꯂꯣꯏꯁꯟꯕ ꯇꯧꯕꯅꯦ ꯇꯧꯕ꯭ꯔꯣ
ꯑ ꯃꯥꯅꯦ ꯃꯥꯅꯦ ꯍꯥꯏꯗꯤ ꯉꯁꯤꯁꯦ ꯁꯟꯗꯦꯅꯤꯅ ꯑꯩ ꯅꯍꯥꯟꯈꯩꯗꯤ ꯊꯕꯛ ꯆꯠꯊꯣꯛꯄꯅꯤꯅ ꯐꯤ ꯀꯥ ꯁꯨꯨꯕ ꯅꯪꯗꯕꯒ ꯐꯤ ꯃꯌꯥꯝꯁꯦ ꯑꯩ ꯂꯣꯏ ꯁꯨꯊꯣꯛꯑꯦ ꯑꯗꯣ ꯉꯁꯥ ꯋꯥꯏꯗꯤ ꯅꯣꯡꯗꯣ ꯈꯤꯇꯪ ꯃꯪꯕꯣꯏ ꯇꯧꯔꯝꯕꯗꯨꯗ ꯑꯩꯁꯦ ꯍꯥꯏꯗꯤ ꯁꯨꯝ ꯁꯨꯁꯤꯔꯥ ꯁꯨꯔꯣꯏꯁꯤꯔꯅ ꯁꯨꯝ ꯈꯜ ꯈꯜꯂꯝꯃꯦꯕ ꯑꯗ ꯍꯧꯖꯤꯛꯇꯤ ꯅꯨꯡꯁꯥ ꯈꯤꯇꯪ ꯍꯥꯏꯗꯣꯔꯛꯑꯕꯅꯤꯅ ꯁꯨꯗꯣꯛꯈ꯭ꯔꯦ ꯑꯩꯁꯨ ꯐꯤꯁꯨ ꯂꯣꯏꯐꯕꯇꯗꯤ ꯉꯥꯏꯔꯤꯕꯅꯤ
ꯑꯣ ꯍꯧꯖꯤꯛ ꯅꯨꯡꯁꯥ ꯈꯔꯕꯨꯗꯤ ꯁꯥꯗꯣꯔꯛꯑꯦ ꯑꯗꯨꯝ ꯀꯪꯉꯤꯗ ꯉꯁꯤꯒꯤꯗꯤ ꯉꯁꯤꯒꯤꯕꯨꯗꯤ
ꯍꯣꯏ ꯑꯗꯒꯤ ꯑꯩꯅ ꯍꯥꯏꯗꯤ ꯀꯔꯤꯒꯨꯝꯕ ꯁꯨꯝ ꯀꯪꯗ꯭ꯔꯒꯁꯨꯅ ꯀꯝꯐꯣꯔꯠ ꯀꯩꯀꯥꯁꯨ ꯈꯔꯕꯨꯗꯤ ꯊꯥꯛꯆꯜꯂꯦꯕ
ꯎꯝ ꯉꯁꯥꯏ ꯉꯁꯤꯒꯤ ꯉꯁꯥꯏ ꯑꯌꯨꯨꯛ ꯍꯧꯒꯠꯂꯛꯄ ꯆꯠꯄꯗꯒꯤ ꯑꯗꯨ ꯈꯛꯇꯪ ꯇꯧꯕꯇ ꯉꯥꯏꯔꯤꯕ ꯑꯥꯇꯩ ꯀꯩꯀꯩ ꯇꯧꯁꯟꯈ꯭ꯔꯒꯦ
ꯑꯇꯩ ꯍꯥꯏꯁꯦ ꯉꯁꯤꯗꯤ ꯅꯣꯡꯃꯥꯟꯖꯤꯡꯅꯤꯅ ꯑꯗꯨꯝ ꯏꯃꯨꯡ ꯃꯅꯨꯡ ꯀꯩꯀꯥ ꯋꯥꯏ ꯀꯩꯀꯥ ꯈꯔ ꯑꯗꯨꯝ ꯁꯤꯠ ꯁꯦꯡꯗꯅ ꯑꯗꯨꯝ ꯇꯩꯕ ꯈꯣꯠꯄ ꯈꯔ ꯇꯧꯔꯦ ꯑꯗꯨꯗꯒꯤ ꯑꯩꯁꯦ ꯐꯤꯁꯨꯗꯣꯛꯑꯦ ꯑꯗꯨꯗꯨꯒ ꯏꯔꯨ ꯃꯥꯏꯊꯖꯔꯒ ꯑꯗꯨꯝ ꯂꯩꯔꯝꯃꯤꯅꯦ ꯆꯥꯛꯄꯨꯗꯤ ꯉꯁꯤꯗꯤ ꯏꯆꯦꯅ ꯊꯣꯡꯈ꯭ꯔꯕ
ꯑꯥ
ꯑꯗꯨ ꯏꯇꯥꯎꯍꯣꯏꯒꯤꯗꯤ ꯆꯥꯛ ꯏꯁꯤꯡꯁꯦ ꯀꯃꯥꯏꯅ ꯇꯧꯈ꯭ꯔꯒꯦ
ꯆꯥꯛꯇꯣ ꯑꯁ ꯑꯩꯈꯣꯏꯒꯤ ꯑꯩ ꯍꯦꯛꯇ ꯁꯝꯇꯠꯂꯦꯕ ꯆꯥꯛꯇꯣ ꯏꯟꯖꯥꯡꯒ ꯌꯥꯎꯗꯕꯤꯗ ꯑꯥ ꯀꯩꯅꯣ ꯇꯧꯔꯦ ꯆꯥꯛ ꯈꯔ ꯊꯣꯡꯀꯠꯂꯦ ꯆꯥꯛ ꯑꯁꯥꯕꯗꯣ ꯑꯗꯨꯗꯨꯒ ꯏꯟꯖꯥꯡ ꯊꯣꯡꯕꯗꯣ ꯑꯩ ꯊꯕꯛ ꯆꯠꯊꯣꯛꯀꯗꯕ ꯂꯩꯕ ꯏꯟꯖꯥꯡ ꯊꯣꯡꯕꯗꯣ ꯐꯔꯛ ꯇꯥꯅꯤ ꯊꯦꯡꯉꯅꯤꯅ ꯀꯩꯅꯣ ꯇꯧꯁꯜꯂꯦ ꯐ꯭ꯔꯥꯏ ꯔꯥꯏꯁꯀꯤ ꯃꯑꯣꯡꯗ ꯑꯣꯏꯅ ꯇꯧꯁꯜꯂꯦ ꯄꯣꯠꯄꯨꯗꯤ ꯌꯥꯝ ꯂꯩꯕ ꯅꯠꯇꯦꯗ ꯃꯣꯔꯣꯛ ꯑꯇꯦꯛꯄꯒ ꯇꯤꯜꯍꯧꯒ ꯌꯦꯔꯝ ꯑꯃ ꯍꯥꯞꯆꯜꯂ ꯍꯦꯛꯇ ꯉꯧ ꯉꯧꯁꯜꯂꯒ ꯇꯧꯔꯦ ꯉꯁꯤꯒꯤꯗꯤ ꯊꯕꯛ ꯈꯔ ꯆꯤꯜꯂꯅꯤꯅ
ꯑꯣ ꯑꯗꯨꯃꯥꯏꯅ ꯑꯗꯨꯝ ꯃꯔꯛ ꯃꯔꯛꯇ ꯑꯃꯨꯛ ꯑꯃꯨꯛ ꯑꯗꯨꯃꯥꯏꯅ ꯆꯥꯕꯁꯤꯁꯨ ꯑꯗꯨꯝ ꯍꯥꯎꯕꯅꯤꯗ
ꯑꯁ ꯑꯗꯨ ꯆꯥꯔꯨꯕꯩꯔ ꯀꯩꯅꯣ ꯄꯨꯛꯁꯤꯕꯨ ꯏꯅꯨꯡ ꯅꯨꯡꯉꯥꯏꯇꯕ꯭ꯔꯥ ꯀꯩꯅꯣꯝ ꯏꯇꯧ ꯇꯧꯋꯤ
ꯍꯣꯏ ꯑꯗꯨꯕꯨꯗꯤ
ꯑꯆꯝꯕꯃ ꯆꯥꯕꯅꯗꯤ ꯌꯥꯝ ꯐꯩꯌꯦ ꯍꯥꯏꯗꯤ ꯍꯧꯖꯤꯛꯇꯤ ꯀꯥꯂꯦꯟꯅꯤꯅꯀꯣ ꯁꯤꯒꯨꯝꯕ ꯆꯥꯕꯗꯣ ꯍꯥꯏꯗꯤ ꯏꯁꯥ ꯏꯅꯨꯡ ꯅꯨꯡꯉꯥꯏꯇꯕꯩ ꯃꯑꯣꯡꯗ ꯇꯧꯕꯗꯣ
ꯍꯣꯏ ꯍꯣꯏ ꯇꯨꯝ ꯗꯣꯏ ꯇꯧꯕ ꯑꯣꯢꯔꯝꯒꯅꯤ ꯑ ꯍꯥꯏꯗꯤ ꯅꯨꯡꯗꯤꯟ ꯐꯔꯛꯀꯨꯝꯕꯗ ꯍꯥꯏꯗꯤ ꯆꯝꯐꯨꯠ ꯐꯨꯠꯄ ꯌꯥꯕ ꯍꯥꯏꯗꯤ ꯊꯕꯤꯒꯨꯝꯕ ꯀꯩ ꯨꯝꯕ ꯑꯃ ꯌꯦꯡꯉꯒ ꯈꯤꯇꯪ ꯍꯦꯛ ꯍꯨꯠꯂꯒ ꯍꯦꯛ ꯆꯥꯁꯤꯟ ꯄꯤꯑꯣ ꯍꯥꯏꯗꯤ ꯄꯨꯛ ꯅꯨꯡꯉꯥꯏꯇꯕ ꯑꯗꯒꯤ ꯒꯤ ꯊꯥꯎ ꯆꯥꯕꯒꯤ ꯁꯨꯝ ꯂꯦꯛꯊꯣꯛꯄ ꯀꯩꯀꯥꯁꯦ ꯑꯗꯨꯝ ꯆꯝꯐꯨꯠ ꯆꯥꯕꯁꯦ ꯈꯔꯗꯤ ꯑꯗꯨꯝ ꯅꯨꯡꯉꯥꯏꯕꯅꯦꯕ
ꯍꯣꯏ ꯍꯣꯏ ꯑꯗꯨꯃꯥꯏꯅ ꯍꯥꯏꯌꯦ ꯃꯤꯅꯁꯨ ꯑꯗꯨꯃꯥꯏꯅ ꯍꯥꯏꯅꯩ ꯗꯣꯛꯇꯔꯅꯁꯨ ꯍꯥꯏ ꯑꯆꯝꯕ ꯊꯥꯎ ꯆꯥꯔꯨꯔꯗꯤ ꯑꯆꯝꯕ ꯆꯥꯁꯤꯜꯂꯣ ꯈꯣꯠꯆꯜꯂꯣꯅ ꯍꯥꯏꯕ
ꯑ ꯑꯗꯨꯅꯅꯦꯕ ꯍꯥꯏꯗꯤ ꯑꯩꯈꯣꯏꯅ ꯁꯨꯝ ꯍꯥꯟꯅꯗꯒꯤꯁꯨ ꯆꯥꯛꯆꯥ ꯍꯩꯖꯥꯟꯅꯕ ꯑꯃ ꯑꯦꯟꯖꯥꯡ ꯑꯍꯥꯎꯕ ꯑꯃ ꯊꯣꯡꯕ ꯀꯥꯟꯗ ꯑꯩꯈꯣꯏ ꯆꯝꯐꯨꯠꯀꯨꯝꯕ ꯑꯆꯝꯕ ꯑꯃꯗꯤ ꯑꯗꯨꯝ ꯍꯥꯞꯅꯩꯗꯅ
ꯃꯅꯤ ꯎꯁꯣꯞꯇꯒ ꯍꯥꯞꯅꯩꯗꯣ ꯆꯝꯐꯨꯠ ꯀꯥꯏꯅ
ꯃꯥꯅꯦ ꯃꯥꯅꯦ ꯗꯥ
ꯑꯗꯣ ꯑ ꯀꯩꯅꯣ ꯇꯧꯗ꯭ꯔꯕꯣ ꯐꯤ ꯁꯥꯗ꯭ꯔꯕꯣ ꯉꯁꯤ ꯁꯤꯗꯤ
ꯉꯁꯤꯁꯦ ꯐꯤꯁꯦ ꯑꯩꯁꯦ ꯍ ꯉꯁꯤꯁꯦ ꯊꯕꯛ ꯏꯉꯥꯡꯁꯨ ꯈꯤꯇꯪ ꯂꯣꯏꯁꯜꯂꯨꯕꯗꯨꯗ ꯑꯗꯒꯤ ꯏꯔꯨ ꯃꯥꯏꯊꯖ ꯂꯣꯏꯇ ꯉꯥꯏꯔꯤꯕꯅꯤꯅ ꯉꯥꯏꯍꯥꯛ ꯂꯩꯔꯒꯗꯤ ꯑꯃꯨꯛ ꯍꯥꯏꯗꯤ ꯆꯥꯛ ꯏꯁꯤꯡ ꯆꯥꯕꯒꯤ ꯃꯇꯝ ꯑꯃꯨꯛ ꯌꯧꯔꯛꯑꯅꯤ ꯑꯗꯨꯅ
ꯎꯝ
ꯄꯨꯡ ꯑꯃꯃꯨꯛ ꯇꯥꯔꯛꯄ ꯁ꯭ꯋꯥꯏꯖꯦ ꯁ꯭ꯋꯥꯥꯏꯗꯒꯤ ꯑꯣꯏꯅ ꯁꯥꯕꯁꯦ ꯍꯧꯔꯒꯦꯅ ꯂꯩꯔꯝꯃꯤꯅꯦ
ꯐꯤꯖꯦ ꯅꯣꯡꯃꯗꯒꯗꯤ ꯀꯌꯥ ꯀꯌꯥꯃꯨꯛꯀꯗꯤ ꯁꯥꯕ ꯉꯝꯃꯤ
ꯑ ꯑꯥ ꯀꯔꯤꯑꯕ ꯏꯇꯥ
ꯐꯤꯖꯦ ꯅꯣꯡꯃꯗꯒꯗꯤ ꯀꯌꯥ ꯀꯌꯥꯃꯨꯛꯀ ꯁꯥꯕ ꯉꯝꯒꯦꯕ
ꯑꯗꯨꯝ ꯀꯩꯅꯣꯅꯦ ꯑꯥ ꯏꯇꯥꯎ ꯏꯕꯥꯅꯤꯒꯤ ꯅꯦꯠꯋꯥꯛꯁꯦ ꯈꯤꯇꯪꯗꯤ ꯅꯨꯡꯉꯥꯏꯇꯕꯗꯤ ꯃꯥꯜꯂꯦꯕꯀꯣ ꯑꯗꯣ ꯏꯇꯥꯅ ꯍꯪꯕꯤꯔꯤꯁꯦ ꯍꯥꯏꯗꯤ
ꯐꯤꯒꯤ ꯃꯔꯝ ꯃꯅꯦꯕ ꯐꯤ ꯐꯤꯗꯣ ꯅꯣꯡꯃꯗ ꯀꯌꯥꯝ ꯀꯌꯥꯃꯨꯛꯀꯗꯤ ꯁꯥꯕ ꯉꯝꯒꯦ ꯀꯌꯥꯒ ꯐꯪꯒ ꯒꯦ ꯁꯤꯅꯤꯗ
ꯑꯣ ꯐꯤꯁꯦ ꯑꯗꯨꯝ ꯏꯇꯥꯎ ꯍꯥꯏꯗꯤ ꯑꯩ ꯑꯩꯅ ꯍꯥꯏꯗꯤ ꯁꯥꯕ ꯍꯥꯏꯗꯤ ꯉꯝꯕ ꯆꯥꯡꯗꯨꯒꯤ ꯃꯇꯨꯡꯕꯨꯗꯤ ꯏꯜꯂꯦꯕꯀꯣ ꯑꯗꯣ ꯑꯩꯅ ꯑꯗꯨꯝ ꯍꯥꯏꯗꯤ ꯆꯥꯡꯆꯠꯇ ꯅꯣꯡꯃꯗ ꯍꯥꯏꯗꯤ ꯑ ꯐꯤ ꯑꯃ ꯃꯛ ꯈꯥꯏ ꯑꯅꯤ ꯁꯥꯏꯃꯨꯛꯇꯤ ꯑꯗꯨꯝ
ꯑꯣ ꯑꯗꯨꯝ ꯊꯕꯛ ꯏꯟꯈꯥꯡ ꯑꯇꯩ ꯌꯥꯎꯗꯕꯤꯗ ꯁꯥꯕꯗ
ꯑꯥ ꯍꯣꯏ ꯍꯥꯏꯗꯤ ꯑꯈꯣꯏꯒꯤꯗꯤ ꯏꯃꯥꯁꯨ ꯑꯗꯩ ꯏꯆꯦꯁꯨ ꯑꯗꯨꯝ ꯑꯈꯣꯏ ꯑꯗꯨꯝ ꯅꯨꯄꯤ ꯌꯥꯝꯕꯅꯤꯅ ꯍꯥꯏꯗꯤ ꯑꯩ ꯑꯃꯅ ꯑꯗꯨꯝ ꯀꯥꯏꯊꯣꯛꯑꯒ ꯁꯥꯕꯗꯀꯣ ꯑꯗꯨꯝ ꯌꯥꯏꯌꯦ ꯑꯣ ꯑꯗꯒꯤ ꯃꯦꯒꯤ ꯑꯣꯔꯗꯔ ꯅꯥ ꯁꯨꯝ ꯀꯨꯡꯖꯟꯂꯛꯑꯒꯗꯤ ꯑꯗꯨꯝ ꯅꯣꯡꯃꯗ ꯉꯝꯗꯅ ꯑꯗꯨꯝ ꯐꯤ ꯃꯔꯤꯃꯨꯛꯀꯤ ꯆꯥꯡꯕꯥꯎꯗꯗꯤ ꯑꯗꯨꯝ ꯁꯥꯕ ꯉꯝꯃꯤꯗ
ꯑꯁ ꯑꯗꯨꯗꯤ ꯐꯗꯅ ꯑꯗꯨꯝ ꯁꯥꯏꯅꯤ ꯍꯞꯇꯥ ꯑꯃꯗꯒꯗꯤ ꯐꯅꯥꯌꯝ ꯁꯥꯔꯝꯅꯤꯅꯦ ꯑꯗꯨꯗꯤꯀꯣ
ꯑꯥ ꯁꯥꯏꯌꯦ ꯑꯗꯨꯕꯨ ꯏꯇꯥꯎ ꯁꯥꯕ ꯍꯥꯏꯁꯦ ꯅꯨꯃꯤꯗꯥꯡꯗꯤ ꯑꯗꯨꯝ ꯊꯦꯡꯗꯤ ꯑꯗꯨꯝ ꯊꯦꯡꯉꯦ ꯍꯥꯏꯕꯗꯤ ꯄꯨꯡ ꯇꯔꯥ ꯃꯈꯥꯏ ꯇꯔꯥꯃꯥꯊꯣꯏꯒꯗꯤ ꯑꯗꯨꯝ ꯇꯥꯔꯤ ꯄꯣꯠꯅꯤꯗ
ꯍꯣꯏ ꯌꯥꯏ ꯄꯨꯡ ꯇꯔꯥꯕꯣꯀ ꯁꯥꯕꯩ ꯆꯥꯡ ꯁꯤꯗꯤ ꯑꯗꯨꯝ ꯌꯥꯔꯕꯣꯅꯤ
ꯑꯗꯨꯅꯤ ꯑꯗꯒꯤ ꯍꯧꯖꯤꯛꯇꯤ ꯁꯥꯅꯒ ꯁꯥꯕꯅꯤꯅ ꯀꯥꯂꯦꯟꯅꯤꯅ ꯍꯥꯏꯗꯤ ꯍꯥꯡꯆꯤꯡ ꯂꯥꯡꯕ ꯑꯣꯏꯅ ꯃꯄꯥꯟꯗꯨꯗ ꯑꯗꯨꯝ ꯐꯤ ꯁꯥꯔ ꯂꯩꯕꯁꯤꯁꯨ ꯑꯗꯨꯝ ꯋꯥꯗꯦ ꯍꯥꯏꯇꯥꯔꯦ
ꯑꯁ ꯑꯗꯣ ꯑꯁ ꯅꯨꯡꯁꯥ ꯁꯥꯕꯒꯤ ꯃꯩꯁꯥ ꯈꯥꯡꯕꯁꯤꯁꯨ ꯋꯥꯕꯅꯦ ꯍꯦ
ꯑꯗꯨꯅꯦ ꯍꯥꯏꯗꯤ ꯅꯨꯡꯁꯥ ꯁꯥꯔꯕꯅꯤꯅ ꯑ ꯃ ꯏꯃꯨꯡꯗ ꯑꯗꯨ ꯂꯩꯅꯤꯡꯗꯦ ꯑꯗꯨꯗꯨꯅ ꯍꯦꯟꯅ ꯁꯥꯒꯠ ꯂꯦꯕꯥꯛ ꯑꯗꯒꯤ ꯑ ꯑꯩꯒꯤ ꯀꯣꯟ ꯊꯝꯃꯤꯕ ꯖꯒꯥꯗꯣ ꯑꯈꯣꯏꯒꯤ ꯅꯨꯡꯁꯤꯠ ꯃꯔꯝ ꯇꯥꯕꯒꯤ ꯑꯩꯈꯣꯏ ꯍꯛꯆꯤꯟ ꯌꯥꯝ ꯂꯥꯡꯕ ꯍꯥꯏ ꯇꯥꯔꯦ ꯑꯗꯨꯗꯨꯅ ꯑꯩꯗꯤ ꯑꯗꯨꯝ ꯑꯅꯝꯕꯅ ꯑꯗꯨꯝ ꯀꯣꯟꯗ ꯂꯩꯔꯒ ꯐꯤ ꯁꯥꯕꯁꯤꯅꯕꯨ ꯍꯦꯟꯅ ꯑꯩꯉꯣꯟꯗ ꯅꯨꯡꯉꯥꯏꯖꯕꯗꯨ ꯑꯣꯏꯔꯦꯗ
ꯎꯝ
ꯑꯗꯨ ꯢꯇꯥꯎꯈꯣꯏꯒꯤ ꯃꯥꯅ
ꯇꯦꯁꯇꯣ ꯍꯥꯟꯅ ꯇꯧꯔꯖꯦ ꯑꯝ
ꯑꯗꯨ ꯍꯧꯖꯤꯛ ꯁꯨ ꯑꯗꯨꯝ ꯁꯥꯕꯤꯔꯤꯕꯣ ꯅꯠꯇ꯭ꯔꯒ ꯒ ꯂꯣꯏꯈ꯭ꯔꯒ ꯑꯅꯧꯕ ꯑꯃ ꯁꯤꯟꯈ꯭ꯔꯕ ꯖꯥꯠꯂꯣ
ꯀꯩꯅꯣ ꯇꯧꯔꯦ ꯐꯅꯦꯛꯇꯤ ꯁꯥꯕ ꯂꯣꯏꯒ꯭ꯔꯦꯕꯀꯣ ꯍꯧꯖꯤꯛ ꯑꯅꯧꯕ ꯐꯤ ꯑꯃ ꯄꯥꯏꯔꯛꯢ ꯃꯣꯏ ꯊꯥꯗꯔꯛꯄꯤꯅꯤꯅ ꯑꯗꯨꯗꯣ ꯁꯥꯕ ꯍꯧꯕ ꯇ ꯉꯥꯏꯔꯤ
ꯑꯣ ꯀꯨꯏꯔꯦꯅꯦ ꯑꯩꯅ ꯂꯥꯛꯑꯝꯕꯗꯨꯁꯨ ꯑꯩꯅ ꯂꯥꯛꯄ ꯀꯥꯟꯗꯨꯗꯗꯤ ꯐꯅꯦꯛ ꯑꯃ ꯁꯥꯍꯧꯕꯅꯦꯕ ꯑꯗꯨꯅꯤ ꯢꯇꯥꯎ ꯍꯥꯏꯗꯤ ꯐꯅꯦꯛ ꯐꯤꯁꯤꯁꯨ ꯑꯗꯨꯝ ꯑꯩꯈꯣꯏꯒꯤ ꯑꯗꯨꯝ ꯅꯣꯡꯃꯗ ꯆꯪꯗꯕ ꯌꯥꯗꯕꯖꯨ ꯑꯣꯏꯕꯅꯤꯅ ꯑꯗꯨꯝ ꯑꯩꯈꯣꯏꯁꯨ ꯑꯩꯈꯣꯏꯅ ꯁꯥꯔꯤꯉꯩ ꯑꯗꯨꯝ ꯑꯩꯈꯣꯏꯒꯤ ꯏꯔꯝꯗꯝꯒꯤ ꯄꯣꯠꯁꯤꯁꯨ ꯑꯗꯨꯝ ꯆꯥꯎꯈꯠꯄ ꯍꯦꯟꯗꯣꯏꯅꯦ ꯍꯥꯏꯔꯤꯕ
ꯃꯥꯅꯦ ꯃꯥꯅꯦ ꯃꯄꯥꯟ ꯂꯝꯗꯒꯤ ꯄꯨꯁꯜꯂꯛꯄ ꯃꯌꯥꯝꯗꯣ ꯑꯩꯈꯣꯏ ꯁꯤꯗꯒꯤ ꯐꯖꯅ ꯊꯥꯔꯒ ꯐꯖꯅ ꯄꯣꯊꯣꯛꯇ ꯇꯧꯔꯗꯤ ꯃꯤꯉꯣꯟꯗꯒꯤꯁꯨ ꯑꯩꯈꯣꯏꯅ ꯃꯄꯥꯟ ꯇꯥꯡꯗꯅ ꯇꯧꯕ ꯌꯥꯔꯦꯗꯅ
ꯃꯥꯅꯦ
ꯑꯗꯣ ꯍꯧꯖꯤꯛ ꯍꯧꯖꯤꯛꯄꯨꯗꯤ ꯌꯥꯝ ꯇꯧꯔꯦ ꯌꯥꯝ ꯁꯥꯟꯅꯔꯦꯗ ꯑꯗꯣ ꯄꯨꯁꯜꯂꯛꯄꯁꯨ ꯑꯗꯨꯝ ꯄꯨꯁꯜꯂꯛꯑꯦ ꯑꯩꯈꯣꯏꯒꯤꯁꯨ ꯊꯥꯗꯣꯛꯅꯕ ꯇꯧꯅꯤꯡꯉꯥꯏꯒꯤ ꯃꯣꯏ ꯁꯤꯟꯅꯗꯅ ꯈꯣꯠꯇꯅꯀ ꯌꯥꯝ ꯇꯧꯕꯅꯦ
ꯍꯣꯏ ꯑꯗꯣ ꯎꯝ
ꯎ
ꯍꯥꯟꯅꯗꯒꯤꯗꯤ ꯑꯗꯨꯝ ꯍꯥꯏꯗꯤ ꯐꯅꯌꯥꯝ ꯑꯍꯣꯡꯕ ꯂꯥꯛꯄꯗꯤ ꯃꯥꯜꯂꯦꯗ ꯍꯥꯏꯕꯗꯤ ꯍꯥꯟꯅꯗꯤ ꯁꯨꯃꯥꯏꯅ ꯍꯧꯖꯤꯛ ꯍꯧꯖꯤꯛ ꯁꯥꯟꯅꯔꯤ ꯁꯨꯃꯥꯏꯅꯃꯛꯇꯤ ꯁꯥꯟꯅꯗꯦ ꯍꯥꯏꯕ
ꯋꯥꯟ ꯁꯤꯛꯁꯇꯤ ꯑꯥꯠ ꯎꯝ
ꯍꯧꯖꯤꯛꯇꯤ ꯍꯥꯟꯅꯒ ꯌꯥꯝ ꯃꯃꯥꯟꯅ ꯗ꯭ꯔꯦ
ꯎꯝ
ꯑꯗꯨ ꯏꯇꯥꯎ ꯑꯥ ꯑꯩꯅꯥ ꯑ ꯑꯩꯅ ꯁꯨꯝ ꯏꯇꯥꯎꯗ ꯍꯥꯏꯖꯅꯤꯡꯉꯤ ꯑꯈꯣꯏꯒꯤ ꯑꯃ ꯏꯄꯥ ꯏꯄꯨꯒꯤ ꯑꯃ ꯑꯈꯣꯏꯒꯤ ꯑ ꯁꯤꯡꯖꯨꯖꯦ ꯃꯈꯜꯕꯨꯗꯤ ꯌꯥꯝꯃꯦ ꯑꯗꯣ ꯑꯃ ꯑꯩꯈꯣꯏꯒꯤ
ꯎꯝ
ꯁꯤꯖꯦ ꯍꯥꯏꯗꯤ ꯑꯈꯣꯏ ꯌꯨꯝꯗꯕꯨꯗꯤ ꯁꯨꯔꯒꯕꯨꯗꯤ ꯑꯗꯨꯝ ꯃꯥ ꯈꯣꯏꯅꯕꯨꯗꯤ ꯑꯗꯨꯝ ꯆꯥꯟꯅꯩ ꯑꯗꯣ ꯑꯈꯣꯏ ꯁꯣꯝꯒꯤ ꯑꯋꯥꯡ ꯊꯪꯕꯒꯤ ꯈꯨꯟꯗꯨꯗ ꯍꯥꯏꯗꯤ ꯎꯝ ꯂꯐꯨ ꯁꯤꯡꯖꯨꯒꯤ ꯑꯣꯏꯕ ꯇꯣꯉꯥꯟꯕ ꯍꯥꯏꯗꯤ ꯄꯣꯛꯐꯝ ꯑꯃ ꯂꯩꯌꯦꯅ ꯍꯥꯏꯕ ꯃꯣꯏꯒꯤꯁꯦ ꯌꯥꯝ ꯅꯥꯟꯅ ꯑꯗꯨꯝ ꯇꯧꯕ ꯃꯥꯜꯂꯦ ꯑꯈꯣꯏ ꯃꯔꯣꯏ ꯃꯆꯟꯒ ꯁꯨꯗꯅ ꯈꯣꯠꯇꯅ ꯑꯗꯨꯃꯥꯏꯅ ꯃꯌꯥꯝꯖꯨ ꯑꯗꯨꯝ ꯂꯣꯏ ꯆꯥꯟꯅꯕ ꯆꯠꯂꯦ ꯍꯥꯏ ꯑꯗꯣ ꯏꯇꯥꯎꯒ ꯑꯈꯣꯏꯖꯨ ꯍꯣꯔꯦꯟ ꯅꯨꯡꯗꯤ ꯁꯟꯗꯤ ꯉꯥꯛꯇꯪ ꯀꯣꯏꯊꯣꯛꯄ ꯑꯣꯏꯅ ꯍꯥꯏꯗꯤ ꯁꯟꯗꯦꯖꯨ ꯑꯣꯏꯕꯅꯤꯅ ꯍꯥꯏꯐꯦꯠꯇꯪ ꯌꯧꯊꯣꯛꯎꯁꯤꯔꯣ ꯍꯥꯏꯗꯤ ꯑꯈꯣꯏ ꯁꯤꯡꯖꯨ ꯑꯇꯩ ꯑꯇꯩ ꯃꯅꯥ ꯃꯁꯤꯡꯒꯤ ꯑꯗꯒꯤ ꯃꯤꯃꯤꯒꯤ ꯀꯩꯒꯤꯗꯤ ꯑꯈꯣꯏ ꯑꯗꯨꯝ ꯌꯨꯝꯗꯖꯨ ꯇꯣꯏꯅ ꯆꯥꯔꯦꯗꯅ ꯑꯗ ꯂꯐꯨ ꯁꯤꯡꯖꯨ ꯀꯥꯖꯤꯅ ꯑꯃꯨꯛ ꯈꯤꯇꯪ ꯇꯣꯞ ꯇꯣꯞꯄꯤꯗꯅꯀꯣ ꯑꯗꯨꯗꯨꯅ ꯀꯣꯏꯊꯣꯛꯇꯕꯁꯨ ꯀꯨꯏꯔꯕꯅꯤꯅ ꯀꯣꯏꯊꯣꯛꯄ ꯑꯣꯏꯅ ꯀꯥꯡ ꯃꯌꯥꯖꯨ ꯑꯣꯏꯔꯛꯑꯕꯅꯤꯅ
ꯌꯥꯏꯌꯦ ꯌꯥꯏꯌꯦ ꯆꯠꯊꯣꯛꯆꯦ ꯀꯩꯁꯨ ꯀꯥꯏꯗꯦꯌꯦ ꯌꯥꯏꯌꯦ ꯊꯝꯃꯜꯁꯨ ꯁꯥꯠꯂꯝꯒꯅꯤ ꯍꯧꯖꯤꯛꯇꯤ
ꯎꯝ ꯑꯗꯣꯝꯗꯁꯨ ꯍꯥꯏꯐꯦꯠ ꯍꯥꯏꯗꯤ ꯑꯗꯨꯝ ꯌꯧꯊꯣꯛꯎꯕꯖꯦ ꯑꯗꯨꯝ ꯀꯩꯁꯨꯝ ꯀꯥꯏꯗꯕꯖꯥꯠꯅꯤꯗ
ꯎꯝ ꯌꯥꯏ ꯌꯥꯏ ꯃꯇꯝ ꯑꯗꯨꯝ ꯀꯩꯅꯣ ꯇꯧꯕꯅꯤꯅ ꯍꯥꯏꯗꯤ ꯉꯁꯤ ꯁꯟꯗꯦꯁꯨ ꯑꯣꯏꯅ ꯑꯗꯨꯝ ꯍꯥꯡꯅꯒꯅꯤꯗꯅ ꯑꯗ ꯍꯥꯏꯅ ꯈꯣꯠꯂꯒ ꯇꯧꯕ ꯌꯥꯏꯌꯦꯕ ꯆꯊꯣꯛꯄ ꯌꯥꯏ
ꯎꯝ ꯑꯩꯖꯦ ꯍꯥꯏꯗꯤ ꯉꯍꯥꯟꯈꯩꯗꯤ ꯍꯞꯇꯥꯃꯨꯛ ꯃꯃꯥꯡꯗꯒꯤ ꯑꯗꯨꯝ ꯂꯣꯛꯁꯦ ꯈꯔ ꯈꯔ ꯊꯨꯡꯉ ꯊꯨꯡꯉ ꯂꯩꯔꯝꯕꯅꯦꯕ ꯑꯗꯣ ꯐꯔꯛꯇ ꯉꯥꯏꯔꯤ ꯑꯗꯨꯗ ꯍꯥꯏꯗꯤ ꯂꯣꯛꯀ ꯊꯨꯡꯉꯨꯔꯒ ꯏꯁꯥꯁꯤꯅ ꯃꯀꯨꯏꯅ ꯂꯩꯔꯨꯕꯒꯤ ꯑꯈꯣꯏ ꯆꯤꯟꯁꯤꯗ ꯃꯣꯔꯣꯛ ꯑꯁꯥꯕ ꯑꯃ ꯀꯩꯃꯖꯨ ꯁꯨꯝ ꯆꯥꯅꯤꯡꯕ ꯑꯗꯨꯅꯤ ꯅꯥꯔꯕꯅꯤꯅ ꯃꯄꯥꯟ ꯏꯄꯥꯟꯁꯖꯨ ꯀꯌꯥ ꯊꯣꯛꯎꯗ꯭ꯔꯦ ꯑꯗꯨꯅ ꯃꯇꯥꯡꯖꯤꯗ ꯆꯠꯄ ꯆꯥꯟꯅꯔꯦ ꯍꯣꯔꯦꯟꯗꯤ
ꯍꯣꯏ ꯌꯥꯏ ꯌꯥꯏ ꯍꯣꯔꯦꯟ ꯄꯨꯡ ꯑꯍꯨꯝ ꯁ꯭ꯋꯥꯏꯗ ꯆꯠꯁꯦ ꯅꯨꯡꯁ ꯈꯤꯇꯪ ꯅꯦꯝꯗꯔꯛꯄ ꯑꯗꯨ꯭ꯋꯥꯏꯗꯨꯗ
ꯑꯣ ꯌꯥꯏꯌꯦ ꯌꯥꯏꯌꯦ ꯍꯥꯏꯗꯤ ꯅꯨꯡꯁꯥꯁꯨ ꯑꯗꯨꯝ ꯁꯥꯕꯅꯤꯅꯀꯣ ꯈꯔ ꯏꯪꯊꯔꯒ ꯆꯠꯄꯗꯗꯤ ꯐꯕꯖꯥꯠꯅꯤ
ꯏꯪꯗꯔ ꯆꯠꯄꯅ ꯅꯨꯡꯉꯥꯏꯅꯦꯕ ꯁꯥꯔꯀꯥꯟꯗ ꯆꯠꯄꯗꯨꯗꯤ ꯅꯨꯡꯉꯥꯏꯔꯣꯏꯕ ꯑꯗꯨꯗꯤ ꯍꯣꯔꯦꯟ ꯑꯈꯣꯏ ꯃꯤ ꯀꯌꯥ ꯆꯠꯁꯦ ꯍꯥꯏꯅꯣ
ꯑꯈꯣꯏ ꯃꯤ ꯆꯠꯄꯁꯦ ꯍꯥꯏꯗꯤ ꯑꯈꯣꯏꯔꯣꯝꯗꯒꯤꯗꯤ ꯃꯤꯗꯤ ꯀꯌꯥ ꯂꯩꯇ꯭ꯔꯦ ꯑꯈꯣꯏ ꯁꯤ ꯃꯃꯥꯡꯒꯤ ꯏꯌꯥꯝꯕ ꯑꯃ ꯂꯩꯕꯗꯣ ꯑꯗꯨꯗꯨꯒ ꯑꯩꯒ ꯊꯣꯛꯂꯛꯑꯒꯦ ꯍꯥꯏꯕꯗꯤ ꯑꯈꯣꯏ ꯒꯥꯔꯤ ꯃꯆꯥꯗ ꯑꯗꯨꯝ ꯆꯠꯂꯁꯦꯕ ꯑꯈꯣꯏ ꯒꯥꯔꯤ ꯃꯆꯥꯗꯨꯗ ꯏꯕꯥꯅꯤ ꯑꯗꯨꯝ ꯂꯥꯛꯑꯒꯦ ꯑꯗꯨꯒ ꯇꯧꯋꯦ ꯔꯨꯝꯒꯤꯁꯨ ꯃꯤ ꯀꯌꯥ ꯂꯥꯛꯀꯗꯧ ꯃꯥꯟꯒꯦ
ꯑꯈꯣꯏꯔꯣꯝꯗꯒꯤ ꯑꯈꯣꯏ ꯑꯍꯨꯝ ꯈꯛꯇ ꯂꯥꯛꯑꯒꯦ
ꯑꯣ ꯑꯗꯨꯗꯤ ꯍꯥꯏꯗꯤ ꯒꯥꯔꯤꯃꯤꯆꯥ ꯑꯃ ꯅꯠꯇ꯭ꯔꯒ ꯑꯅꯤꯗ ꯑꯗꯨꯝ ꯌꯥꯕ ꯄꯣꯠꯅꯤꯗꯀꯣ ꯑꯃꯥꯏꯅ ꯏꯇꯥꯎꯍꯣꯏꯒꯤꯖꯨ ꯒꯔꯤ ꯏꯆꯥ ꯂꯩꯕꯅꯤꯅ ꯑꯗꯨꯃꯥꯏꯅ ꯊꯣꯛꯄꯤꯔꯛꯑꯣ ꯑꯈꯣꯏꯁꯨ ꯂꯥꯛꯑꯒꯦ ꯑꯗꯨꯒ ꯑꯈꯣꯏ ꯄꯨꯟꯅ ꯍꯦꯛꯇ ꯆꯠꯃꯤꯟꯅꯔꯗꯝꯅꯤ
ꯍꯣꯏ ꯍꯣꯏ ꯌꯥꯏꯌꯦ ꯆꯠꯁꯦ ꯌꯥꯏꯌꯦ ꯆꯠꯁꯦ ꯇꯧꯁꯦ ꯁꯤꯡꯖꯨꯗꯣ ꯈꯔ ꯃꯣꯔꯣ